ꯍꯜꯂꯣ
ꯎꯝ ꯇꯥꯕ꯭ꯔꯣ ꯐꯖꯅ ꯇꯥꯗꯕ꯭ꯔꯥ
ꯑꯁ ꯐꯖꯅ ꯇꯥꯔꯦ
ꯅꯪꯒꯤꯁꯦ ꯌꯥꯝ ꯇꯨꯝꯅꯤꯡꯕ ꯃꯥꯜꯂꯤꯗ
ꯅꯠꯇꯦꯗ ꯑꯩꯗꯤ ꯋꯥꯗꯣ ꯑꯁ ꯌꯥꯝ ꯀꯟꯅꯥ ꯉꯥꯡꯅꯤꯡꯗꯦꯕ
ꯅꯪꯁꯦ ꯍꯤꯞꯄꯒ ꯂꯩꯕ꯭ꯔꯥ
ꯍꯣꯏ ꯍꯤꯞꯄꯒꯥ ꯂꯩꯌꯦ ꯑꯣ ꯁꯦ ꯁꯕꯤꯒꯤ ꯇꯣꯞꯄꯤꯛ ꯍꯥꯏꯌꯣ ꯐꯖꯅ ꯍꯥꯏꯕꯤꯒꯦꯁꯦ ꯉꯥꯡꯕꯤꯒꯦꯁꯦ
ꯑꯗꯨ ꯅꯪꯅ ꯄꯨꯊꯣꯛꯑꯣꯕ ꯑꯩ ꯅꯪꯅ ꯁꯥꯅꯤꯡꯕ ꯋꯥꯔꯤꯗꯣ ꯑꯩꯕꯨ ꯁꯥꯕꯤꯌꯣ ꯑꯩ ꯋꯥꯔꯤ ꯇꯥꯅꯤꯡꯉꯦ
ꯑꯁ ꯑꯣ ꯆꯥꯏꯍꯨꯠ ꯆꯥꯏꯍꯨꯠ ꯀꯨꯝꯕꯗꯤ ꯁꯥꯁꯤ ꯋꯥꯔꯤ ꯁꯥꯁꯦꯕ ꯀ꯭ꯔꯤ ꯀ꯭ꯔꯤ ꯑꯩ ꯑꯗꯨꯝ ꯇꯧꯔꯒ ꯇꯧꯕꯅꯤꯅ ꯆꯥꯏꯜꯍꯨꯠ ꯑꯦꯛꯁꯄꯤꯔꯤꯌꯦꯟꯗꯣ ꯉꯥꯛꯁꯦꯅ
ꯑꯩꯈꯣꯏꯗꯤꯀꯣ ꯑꯩꯈꯣꯏꯒꯤ ꯆꯥꯏꯜꯍꯨꯠ ꯑꯩꯈꯣꯏ ꯍꯥꯏꯁ꯭ꯀꯨꯜ ꯃꯇꯝꯗꯗꯤꯀꯣ
ꯎꯝ
ꯀ꯭ꯂꯥꯁ ꯁꯚꯦꯟ ꯀ꯭ꯂꯥꯁ ꯁꯤꯛꯁ ꯁꯚꯦꯟ ꯀꯥꯔꯛꯄꯁꯦ
ꯎꯝ
ꯈꯣꯏꯗꯤ ꯑꯁ ꯅꯨꯄꯥꯅ ꯄꯥꯝꯕ ꯍꯧꯔꯒ ꯀꯣ
ꯎꯝ
ꯂꯦꯇꯔꯀꯥ ꯄꯤꯅꯕꯗꯨ
ꯍꯣ ꯍꯣ ꯍꯣꯏ
ꯑꯩꯁꯦ ꯑꯉꯥꯡ ꯑꯣꯏꯔꯤꯉꯩꯗ ꯎꯝ ꯅꯨꯄꯥꯅ ꯑꯗꯨꯝ ꯑꯩꯈꯣꯏ ꯀ꯭ꯂꯥꯁꯃꯦꯠꯒꯨꯝꯕ ꯑꯩꯈꯣꯏꯒꯤ ꯁꯤꯅꯤꯌꯔꯒꯨꯝꯕꯅ ꯄꯥꯝꯃꯦ ꯍꯥꯏꯔꯗꯤ ꯑꯩꯗꯤ ꯑꯩꯁꯦ ꯑꯗꯨ ꯃꯇꯝꯗ ꯁꯦꯀꯣ ꯑꯩꯞ ꯑꯩ ꯄꯝꯕ ꯅꯨꯞ ꯃꯤꯕꯨꯁꯦ ꯑꯩ ꯌꯥꯝ ꯇꯨꯀꯨꯠꯆꯕ ꯑꯩꯁꯦ ꯀꯔꯤ ꯇꯧꯕꯒꯤꯔꯥ ꯈꯪꯗꯦ ꯈꯪꯕ꯭ꯔꯥ ꯃꯣꯏ ꯃꯁꯥꯛ ꯌꯦꯡꯗꯕꯅꯤ ꯊꯦꯡꯁꯨ ꯊꯦꯡꯅꯅꯤꯡꯗꯕꯅꯦ ꯁ꯭ꯀꯨꯜꯗꯗꯣ ꯑꯗꯨ ꯎꯄꯥꯏ ꯇꯤ ꯊꯦꯡꯅꯩꯌꯦꯕ ꯑꯩ ꯑꯗꯨ ꯆꯥꯏ ꯑꯩꯒꯤ ꯆꯥꯏꯜꯍꯨꯠꯀꯤ ꯃꯦꯃꯣꯔꯤꯁꯇꯤ ꯑꯩꯕꯨ ꯄꯥꯝꯕ ꯅꯨꯄꯥꯁꯤꯡꯕꯨ ꯑꯩ ꯌꯥꯝꯅ ꯌꯦꯡꯊꯤꯕꯅꯦ ꯃꯣꯏ ꯃꯁꯛꯁꯨ ꯌꯦꯡꯅꯤꯡꯗꯕꯅꯦ ꯃꯣꯏꯅ ꯄꯤꯔꯛꯄꯥ ꯂꯦꯇꯔꯗꯣ ꯑꯗꯨ ꯐꯥꯎꯀꯣ ꯃꯟ ꯃꯃꯥꯡꯗ ꯁꯤꯒꯥꯏꯕꯤꯗꯣꯏꯅꯦ ꯑꯩꯅꯀꯣ
ꯑꯁ ꯌꯥꯝ ꯉꯝꯃꯤꯀꯣ ꯅꯨꯄꯤ ꯅꯪꯁꯦ
ꯑꯗꯨꯅꯦ ꯑꯩ ꯌꯥꯝ ꯇꯨꯀꯨꯠꯆꯕ ꯍꯥꯏꯇꯥꯔꯦ ꯀꯔꯤꯒꯤꯔ ꯈꯪꯗꯦ ꯑꯩꯕꯨ ꯑꯩꯕꯨ ꯄꯥꯝꯃꯤ ꯍꯥꯏꯕ ꯃꯤꯁꯤꯡꯗꯣ ꯌꯥꯝ ꯇꯨꯀꯨꯠꯆꯥ ꯑꯩ ꯑꯉꯥꯡ ꯑꯣꯏꯔꯤꯉꯩꯗ
ꯍꯥꯝ
ꯑꯩꯗꯤꯀꯣ ꯅꯨꯄꯥ ꯍꯣꯏ ꯋꯥ ꯃꯗꯤ ꯑꯁ ꯑꯗꯨꯝ ꯐꯖꯩ ꯍꯥꯏꯕꯗꯤ ꯑꯗꯨꯝ ꯀꯦꯟꯕꯗꯤ ꯀ꯭ꯂꯥꯁ ꯁꯤꯛꯁ ꯁꯤꯛꯁ ꯑꯥꯏꯗꯤꯀꯣ ꯌꯥꯝ ꯅꯨꯡꯉꯥꯏꯕꯅꯤꯗ ꯖꯥꯠ ꯖꯥꯠꯅꯤꯗ ꯑꯉꯥꯡꯒꯨꯝꯕꯗꯣ ꯇꯣ ꯑꯩꯗꯤ ꯈꯔ ꯑꯄꯥꯝꯕ ꯂꯩꯔꯗꯤ ꯍꯥꯕꯔꯦ ꯑꯪ ꯍꯥꯏꯗꯤ ꯍꯥꯞ ꯇꯥꯏꯝꯒꯨꯝꯕ ꯑꯗꯨꯝ ꯂꯩꯌꯦꯅ ꯑꯗꯨ ꯃꯇꯝꯗ ꯑꯆꯥꯄꯣꯠ ꯂꯩꯔꯒ ꯄꯤꯕꯗꯣ ꯑꯗꯨ ꯃꯣꯏꯁꯨ ꯑꯗꯨꯝ ꯍꯔꯥꯎ ꯍꯔꯥꯎ ꯂꯧꯋꯦꯅ ꯑꯗꯨꯒꯤ ꯑꯁꯨꯝ
ꯎꯝ
ꯎꯝ ꯕꯤꯠ ꯑꯃꯅꯦ ꯑꯗꯨ ꯃꯇꯝꯗꯤ
ꯑꯩꯗꯤ ꯑꯩꯅ ꯑꯩꯅ ꯑꯗꯨꯝ ꯀ꯭ꯂꯥꯁ ꯅ ꯑꯦꯠ ꯅꯥꯏꯟ ꯐꯥꯎ ꯑꯩꯁ ꯀ꯭ꯂꯥꯁ ꯑꯦꯠꯇꯒꯤ ꯑꯣꯏꯔꯝꯅꯤ ꯑꯩ ꯅꯨꯄꯥ ꯅꯨꯄꯥ ꯅꯥꯏꯟꯔꯥ ꯑꯩꯠꯇ ꯑꯣꯏꯔꯝꯅꯤ ꯅꯨꯄꯥ ꯀꯣꯏꯕ ꯍꯧꯕꯁꯦ ꯑꯗꯨ ꯒ꯭ꯌꯥꯟ ꯇꯥꯔꯒ ꯀꯣꯏꯕ ꯅꯠꯇꯦ ꯑꯈꯣ ꯈꯣꯏ ꯐ꯭ꯔꯦꯟ ꯅ ꯀꯣꯏꯔꯣ ꯀꯣꯏꯔꯣ ꯀꯣꯏꯔꯣ ꯍꯥꯏꯕꯖꯥꯠꯇꯣ ꯑꯩ ꯌꯥꯗꯦ ꯍꯥꯏ ꯀꯣꯏ ꯐ꯭ꯔꯦꯟꯅ ꯌꯥꯔꯦ ꯍꯣꯏ ꯌꯥꯔꯦ ꯍꯣꯏ ꯍꯥꯏꯕꯖꯥꯠꯇꯣ
ꯑꯣ ꯍꯣꯏꯅꯦ ꯍꯣꯏ ꯑꯣ ꯍꯣꯏ ꯍꯣꯏ ꯍꯣꯏ ꯈꯪꯉꯦ ꯈꯪꯉꯦ ꯑꯩ ꯑꯩꯁꯨ ꯑꯦꯠꯇ
ꯎꯝ
ꯍꯥꯎꯕꯅꯦ
ꯑꯣ
ꯑꯁ ꯌꯥꯝ ꯅꯣꯛꯅꯤꯡꯕꯀꯣ
ꯇꯅꯦꯅ ꯑꯩꯖꯨ ꯈꯔ ꯑꯉꯥ ꯑꯉꯥꯡ ꯑꯣꯏꯕꯒꯤꯅ ꯑꯗꯨꯝ ꯈꯔꯁꯨ ꯏꯀꯥꯏꯕꯁꯨ ꯑꯗꯨꯝ ꯌꯥꯎꯋꯦꯕ
ꯍꯣ ꯍꯣꯏ ꯏꯀꯥꯏꯕꯗꯤ ꯌꯥꯎꯋꯦ
ꯉꯛꯇꯅꯦ ꯑꯁ ꯅꯩꯕꯗꯤ ꯅꯩꯕꯅꯤ
ꯈꯔ ꯇꯧꯕꯅꯤ
ꯑꯗꯨꯅꯦ
ꯃꯤ ꯃꯤ ꯃꯌꯥꯝ ꯈꯪꯔꯕꯣ ꯑꯩꯁ
ꯎꯝ ꯑꯩꯈꯣꯏꯗꯤ ꯑꯦꯁꯦꯝꯕ꯭ꯂꯤ ꯂꯦꯞꯂꯤꯉꯩꯗ ꯏꯁꯇꯨꯗꯦꯟꯁꯤꯡ ꯂꯣꯏ ꯁꯦꯝꯕ꯭ꯂꯤ ꯂꯦꯞꯂꯤꯉꯩꯗꯁꯦ ꯑꯣꯖꯥ ꯀ꯭ꯂꯥꯁꯔꯨꯝꯗ ꯂꯦꯇꯔ ꯆꯦꯛ ꯇꯧꯔꯅꯤ ꯈꯪꯕ꯭ꯔꯥ ꯂꯦꯇꯔ ꯆꯦꯛ ꯇꯧꯕ ꯑꯂꯥꯏ ꯃꯄꯨ ꯊꯤꯒꯠꯂꯒ ꯍꯣꯔꯦꯟ ꯑꯃꯨꯛ
ꯐꯨꯗꯣꯏꯅꯤꯕ
ꯌꯥꯝ ꯂꯥꯋꯥꯏ ꯇꯥꯏ ꯍꯧꯖꯤꯛꯗꯤꯀꯣ ꯏꯃ ꯑꯃꯕꯨ ꯁꯨꯃꯥꯏꯅ ꯇꯧꯔꯤꯗꯣ
ꯎꯝ ꯍꯣꯏꯅꯦ ꯃꯦꯝ ꯃꯦꯃꯣꯔꯤꯅꯤꯗ ꯎꯗꯤꯒꯨꯝꯕꯗꯤꯀꯣ ꯍꯥꯎꯋꯦꯗ ꯑꯩꯈꯣꯏ ꯂꯣꯏꯃꯦ ꯑꯩꯈꯣꯏ ꯂꯣꯏꯅ ꯑꯗꯨ ꯑꯗꯨꯗꯤ ꯑꯌꯥ ꯑꯦꯛꯁꯄꯤꯔꯤꯌꯦꯟ ꯂꯩꯕꯅꯤꯅꯀꯣ
ꯎꯝ
ꯑꯗꯨꯒꯤꯗꯣ ꯍꯥꯏꯔꯤ ꯑ ꯍꯥꯏꯔꯤ ꯅꯨꯄꯥ ꯑꯗꯨ ꯑꯃ ꯌꯥꯔꯗꯤ ꯑꯃ ꯑꯃ ꯑꯗꯨꯝ ꯂꯥꯛꯄꯗꯣ
ꯍꯣꯏ ꯍꯣꯏ
ꯑꯗꯨꯅꯤꯗ
ꯑꯗꯨꯅꯤ
ꯃꯣꯏꯁꯨ ꯌꯥꯗꯦ ꯍꯥꯏꯔꯁꯨ ꯃꯣꯏꯗ ꯑꯁ ꯌꯥꯗꯕ ꯌꯥꯔꯣꯏ ꯌꯥꯔꯣ ꯌꯥꯔꯣ ꯔꯨꯗꯣ ꯑꯩ ꯃꯣꯏꯒꯤꯗꯣ ꯇꯧꯕꯅꯤ
ꯅꯣꯛꯅꯤꯡꯉꯦꯗ ꯍꯧꯖꯤꯛ ꯈꯜꯂꯗꯤ
ꯍꯣ ꯍꯣ
ꯌꯥꯝ ꯁꯤꯂꯤ ꯑꯣꯏꯌꯦ ꯈꯣꯏꯁꯤꯡꯗꯣ ꯌꯥꯝ ꯐꯤꯠ ꯑꯣꯏꯔ ꯁꯤꯂꯤ ꯑꯣꯏꯌꯦ ꯍꯧꯖꯤꯛ
ꯑꯉꯥꯡ ꯑꯗꯨꯅꯤꯗ
ꯍꯟꯗꯛꯇꯤ ꯅꯨꯄꯥ ꯗꯔꯀꯥꯔ ꯇꯥꯗ꯭ꯔꯦ
ꯑꯥ
ꯅꯨꯄꯥ ꯍꯥꯏꯕꯁꯦ ꯊꯥꯖꯔꯣꯏꯗꯕꯅꯦ
ꯍꯣꯏ ꯀꯤꯗ ꯍꯧꯖꯤꯛꯀꯥꯟꯁꯤ
ꯑꯗꯨꯅꯤ
ꯌꯥꯝ ꯂꯨꯅ ꯇꯧꯕꯤꯕ ꯍꯥꯏꯗꯤ ꯌꯥꯝ ꯂꯨꯅ ꯇꯧꯕꯤꯔꯒ ꯅꯨꯡꯁꯤꯕ ꯌꯦꯡꯉꯨꯁꯨ ꯑꯗꯨꯝ ꯆꯍꯤ ꯑꯃ ꯑꯅꯤ ꯑꯗꯨꯝ ꯂꯩꯔꯗꯤ ꯃꯣꯏꯁꯦ ꯌꯥꯗꯦꯕ
ꯑꯗꯨꯅꯦ ꯑꯗꯨꯝ ꯍꯣꯡꯗꯣꯏ ꯃꯣꯏ ꯑꯗꯣ ꯅꯨꯄꯤ ꯑꯃꯒꯨꯝꯕ ꯋꯥꯈꯜꯗꯣ ꯁꯦꯡꯗꯕꯒꯤꯅꯦ
ꯍꯣꯏꯅ ꯑꯃꯅꯦ ꯌꯥꯗꯦꯕ ꯑꯅꯤ ꯑꯍꯨꯝ ꯀꯣꯢꯗꯗꯤ ꯌꯥꯗꯧ ꯃꯥꯟꯗꯕꯗꯣ ꯃꯣꯏꯖꯦ ꯄꯦꯟꯗꯦꯕ ꯅꯨꯄꯤ ꯌꯥꯝ ꯆꯣꯞ ꯄꯗꯣ
ꯑꯗꯨꯅꯤ ꯍꯟꯗꯛꯁꯦ ꯑꯌꯥꯝꯕꯁꯦ ꯅꯨꯄꯥ ꯀꯣꯏꯅꯗ꯭ꯔꯕ ꯃꯥꯜꯂꯦꯗ ꯃꯤ ꯈ꯭ꯔꯗꯤ ꯀꯣꯏ ꯑꯗꯨꯑꯣꯢꯔꯁꯨ ꯀꯣ
ꯌꯥꯗ ꯅꯨꯄꯥ ꯍꯣꯢꯗꯤꯀꯣ ꯁꯥꯎꯗꯤ ꯁꯥꯎꯅꯤꯡꯉꯤꯗ ꯑꯗꯨꯝ ꯈꯟꯕ ꯒꯥꯟꯗ ꯐꯖꯅ ꯐꯨꯅꯤꯡꯉꯤ ꯃꯣꯏꯒꯤ ꯁꯛꯐꯥꯎ ꯌꯦꯡꯅꯤꯡꯗꯦ
ꯑꯗꯨꯅꯦ ꯌꯥꯝ ꯀꯩꯟ ꯋꯥꯊꯣꯛꯑꯗꯤ ꯍꯣꯏ
ꯍꯣꯏꯅꯦ ꯍꯧꯔꯀꯥꯟꯗꯗꯤ ꯐꯖꯥꯅ ꯀꯩꯅꯣ ꯌꯥꯝ ꯂꯨꯅ ꯇꯧꯕꯤꯕꯗꯨꯗꯣ ꯐꯖꯅ ꯇꯧꯕꯤꯒꯅꯤꯕ ꯃꯣꯏꯒꯤꯗꯣ ꯍꯧꯔꯀꯥꯟꯗꯗꯤꯀꯣ
ꯎꯝ
ꯑꯗꯨꯒ ꯉꯥꯏꯍꯥꯛ ꯂꯩꯔꯒ ꯁꯦ ꯃꯤ ꯃꯥꯟꯗꯦ ꯁꯥ ꯀꯩꯅꯣ ꯈꯪꯗꯦꯗ ꯃꯣꯏꯁꯦ ꯎꯝ ꯍꯣꯏ ꯃꯣꯏꯅ ꯀꯔꯤ ꯊꯕꯛ ꯑꯂꯥꯟꯕ ꯇꯧꯕ꯭ꯔꯥ ꯑꯗꯨ ꯈꯪ ꯗꯦꯕ ꯃꯣꯏꯁꯨ
ꯎꯝ
ꯃꯣꯏ ꯈꯟꯕꯗꯤ ꯑꯩꯅ ꯇꯧꯕꯁꯦ ꯆꯨꯝꯃꯦ ꯆꯨꯝꯃꯦ ꯈꯛꯇ ꯑꯗꯨꯝ ꯈꯜꯂꯒ ꯂꯩꯗꯣꯏꯅꯤ
ꯑꯗꯨ ꯃꯣꯏꯗꯨ ꯈꯛꯇ ꯇꯩꯅꯗꯣꯏꯅꯦ ꯃꯣꯏꯁꯦ ꯒ꯭ꯌꯥꯟ ꯇꯗ꯭ꯔꯤ
ꯍꯣꯏꯅꯦ ꯃꯣꯏꯗꯤ ꯌꯥꯝ ꯆꯨꯝꯕ ꯑꯈꯣꯏꯗꯤ ꯑꯈꯣꯏꯅ ꯇꯧꯕ ꯊꯕꯛꯁꯦ ꯆꯨꯝꯃꯦꯅ ꯃꯣꯏ ꯈꯜꯂꯦꯕ ꯑꯗꯨꯅꯤꯗ
ꯈꯣꯏꯕꯨ ꯃ ꯃꯔꯝ ꯂꯩꯇꯅ ꯌꯥꯝ ꯀꯥꯔꯟ ꯇꯥꯕꯒꯤ ꯇꯥꯏꯞꯇ ꯀꯣ
ꯍꯣꯏꯅꯦ ꯑꯗꯨꯅꯤ ꯃꯊꯥ ꯁꯥꯢꯗ ꯍꯧꯖꯤꯛꯀꯥꯟꯗꯤ ꯇꯂꯦꯗ
ꯌꯥꯔꯦ ꯅꯨꯄꯥꯒꯗꯤ ꯌꯥꯔꯦ ꯍꯥꯏꯔꯁꯤꯅꯤ ꯅꯨꯄꯥ ꯍꯥꯏꯔꯗꯤ ꯃꯈꯥꯗ ꯊꯝꯗꯣꯏꯅꯤ
ꯇꯜꯂꯦ ꯑꯇꯣꯞꯄꯁꯨ ꯑꯗꯨꯝ ꯌꯥꯗꯕꯁꯨ ꯎꯋꯦꯕ ꯀꯣ ꯑꯗꯨꯒꯤ ꯀꯤ ꯇꯟꯕꯁꯨ ꯅꯠꯇꯦ ꯀꯤ ꯀꯤꯈ꯭ꯔꯦꯕ
ꯍꯣꯏ ꯍꯟꯗꯛꯇꯤ ꯖꯥꯠ ꯖꯥꯠꯁꯨ ꯑꯗꯨꯝ ꯎꯔꯒ ꯂꯩꯔꯦꯅ ꯊꯣꯛꯑꯒ ꯑꯈꯣꯏꯅꯀꯣ ꯎꯔꯒ ꯂꯩꯔꯦꯅ
ꯃꯣꯏꯒꯤꯁꯦ ꯍꯦꯂꯣꯒꯨꯝꯕ ꯑꯗꯨꯝ ꯊꯥꯔꯛꯑꯁꯨ ꯀꯤꯈ꯭ꯔꯦꯕ
ꯃꯇꯪ ꯃꯊꯪ ꯗ ꯎꯡ ꯀꯔꯤ ꯊꯣꯛꯀꯅꯤ ꯍꯜꯂꯣ ꯑꯣꯏꯔꯒ ꯃꯊꯪꯗ ꯀꯔꯤ ꯊꯣꯛꯒꯅꯤ ꯈꯪꯗꯦꯕ ꯑꯗꯨꯒꯤ ꯀꯤꯈ꯭ꯔꯦꯕ
ꯑꯗꯨꯅꯦ ꯑꯗꯨꯗꯤ ꯀꯔꯤ
ꯑꯃꯨꯛꯀ ꯍꯜꯂꯣ ꯂꯥꯛꯑꯗꯤ ꯕ꯭ꯂꯣꯛ ꯊꯝꯗꯣꯏꯕ
ꯆꯥꯛ ꯂꯥꯝꯗ꯭ꯔꯤꯕꯣ ꯅꯪ
ꯂꯥꯝꯗꯤ ꯂꯥꯝꯗ꯭ꯔꯤꯌꯦ ꯑꯗꯣ ꯈ꯭ꯔ ꯆꯥꯔꯁꯤ ꯍꯥꯏ ꯗꯨꯝ ꯈꯤꯇꯪ ꯆꯥꯕ ꯌꯥꯏ
ꯈꯤꯇꯪ ꯈꯤꯇꯪ ꯆꯥꯁꯟꯅꯕ ꯇꯧꯔꯁꯦ
ꯍꯣꯏꯗꯥ ꯍꯣꯏꯗ ꯆꯥꯗ꯭ꯔꯗꯤ ꯌꯥꯔꯣꯏꯅ ꯆꯥꯕꯗꯤ
ꯑꯩꯅꯀꯣ ꯍꯨꯖꯤꯛ ꯔꯦꯟꯗ ꯂꯩꯕ ꯅꯨꯄꯤꯗꯣ
ꯎꯝ
ꯎꯝ ꯌꯥꯝ ꯅꯣꯛꯄꯗꯣ
ꯑꯗꯨ ꯅꯨꯄꯤꯕꯨ ꯑꯩꯅ ꯎꯝ ꯂꯥꯛꯑꯣ ꯍꯥꯏꯕꯅꯦꯕ ꯑꯗꯨꯒꯤ ꯃꯥ ꯑꯩ ꯅꯨꯄꯥꯕꯨ ꯎꯅꯔꯤꯌꯦ ꯑꯕꯨ ꯗꯤꯁꯇꯥꯔꯕ ꯇꯧꯔꯛꯀꯅꯨ ꯃꯆꯤꯟꯗꯣꯀꯣ ꯏꯃꯥꯏ
ꯏꯁ ꯂꯣꯏꯔꯦꯗ ꯌꯥꯝ ꯑꯐꯥꯎꯕꯤ
ꯃꯥꯗꯤ ꯑꯃ ꯂꯩꯔꯦꯅ ꯏꯕꯥꯅꯤꯕꯨ ꯀꯔꯤꯅꯣ ꯁꯤ ꯀꯩꯔꯥ
ꯗꯨꯅꯦ
ꯏꯁ ꯃꯥꯗꯤ ꯇꯧꯖꯁꯅꯨ ꯇꯧꯖꯁꯅꯨ
ꯑꯗꯨꯅꯦ ꯁꯨꯛ ꯁꯨꯛꯐꯥꯎ ꯐꯥꯎꯕꯤꯔꯣꯏ ꯃꯥꯕꯨ ꯌꯦꯡꯉꯨꯍꯦ ꯂꯥꯛꯑꯣ ꯍꯥꯏꯔꯁꯨ ꯑ ꯅꯪ ꯀꯅꯥꯅꯣ ꯈꯪꯗꯦ ꯍꯥꯏꯗꯣꯏꯅꯦ ꯝꯁꯤ ꯌꯥꯝ ꯐꯥꯎꯋꯦ
ꯎꯝ ꯎꯝ ꯍꯣꯏ ꯐꯖ ꯃꯊꯪꯗ ꯑꯃꯨꯛ ꯇꯧꯔꯗꯤ ꯌꯣꯃꯛꯄꯨ ꯒ꯭ꯌꯥꯟ ꯇꯥꯁꯤꯜꯂꯣ ꯃꯥ
ꯎꯝ
ꯅꯠꯇꯔꯤ ꯌꯥꯎꯔꯣꯏ
ꯎꯝ ꯗꯨꯅꯤ ꯑꯃꯗꯨꯅ ꯑꯀꯪ ꯑꯀꯪꯕꯤꯗꯨꯅ ꯒꯦꯝ ꯁꯟꯅꯔꯤꯌꯦ ꯀꯥ ꯍꯥꯏꯔꯤꯌꯦ
ꯑ ꯑ ꯑ ꯑꯁ ꯃꯣꯏ ꯏꯁꯦ ꯇꯧꯅꯤꯅ ꯇꯧ ꯉꯝ ꯑꯉꯝꯕꯤ ꯈꯛꯇꯅꯦꯕ ꯃꯣꯏꯁꯦ ꯌꯥꯝ ꯅꯨꯉꯥꯏꯕ ꯃꯥꯜꯂꯦ ꯃꯣꯏꯁꯦ
ꯍꯌꯦꯡꯁꯦ
ꯎꯝ
ꯉꯁꯥꯏ ꯅꯪ ꯀꯣꯜ ꯐꯥꯎꯕꯗꯣ ꯑꯗꯣ ꯃꯣꯏ ꯇꯧꯔꯛꯄ ꯄ꯭ꯔꯥ ꯀ꯭ꯔꯤꯁꯨ ꯂꯩꯔꯦ ꯂꯩꯇꯦ ꯍꯥꯏꯅ
ꯍꯣꯏ ꯑꯩꯗꯣ ꯉꯥꯡꯗꯦꯕꯀꯣ ꯑꯗꯣ ꯍꯥꯡꯗꯦꯕ ꯗꯨꯒ ꯃꯥꯒ ꯑꯩ ꯑꯃꯨꯛꯀ ꯇꯧꯔꯛꯀꯦꯀꯣꯅ ꯍꯥꯏꯗꯤ ꯍꯥꯏꯈꯤꯕꯅꯦ ꯑꯗꯨ ꯃꯇꯝꯗ ꯑꯩ ꯗꯨꯝ ꯍꯥꯡꯕꯤꯌꯦ
ꯎꯝ ꯑꯗꯨ ꯑꯣꯔꯗꯤ ꯍꯌꯦꯡꯁꯦ ꯄꯨꯡ ꯀꯌꯥꯗ ꯆꯠꯁꯦ ꯍꯥꯏꯅꯣ
ꯍꯌꯦꯡꯗꯤ ꯑꯥꯁ ꯈꯪꯗ꯭ꯔꯤꯗ ꯄꯨꯡ ꯇꯔꯥ ꯇꯔꯥ ꯗꯨꯒꯨꯝꯕꯗꯨ ꯊꯣꯛꯁꯤꯔꯅ ꯈꯟꯕꯅꯦ ꯑꯩꯅ ꯈꯟꯕꯗꯤ ꯍꯥꯏꯗꯤ ꯊꯦꯡꯅ ꯆꯕꯗꯤ ꯇꯜꯂꯦꯕꯀꯣ ꯍꯥꯏꯗꯤ
ꯍꯗꯤ ꯆꯠꯂꯒ ꯑꯗꯨꯝ ꯐꯪꯉꯔꯣꯏꯕ ꯃꯠ ꯇꯝ ꯆꯪꯒꯅꯦꯕ ꯑꯗꯨꯒꯤ ꯈꯔ ꯇꯟꯕ ꯑꯗꯨꯒꯤ ꯈ ꯉꯟꯅ ꯊꯣꯛꯇꯗꯤ ꯌꯥꯗꯧ ꯃꯥꯟꯗꯦꯅ ꯑꯩ ꯗꯨꯝ ꯈꯜꯂꯦ ꯈꯔ ꯋꯥꯔꯁꯨ ꯍꯧꯒꯠꯂꯒꯀꯣ ꯆꯠꯇ꯭ꯔꯗꯤ ꯌꯥꯗꯧ ꯃꯥꯟꯗꯦꯕ ꯇꯥꯕ꯭ꯔꯣ ꯍꯜꯂꯣ ꯅꯪꯒꯤ ꯈꯣꯟ ꯇꯥꯗ꯭ꯔꯤꯌꯦ ꯇꯥꯗꯦ ꯍꯜꯂꯣ ꯇꯥꯕ꯭ꯔꯣ ꯅꯨꯄꯤ ꯐꯖꯕꯤ ꯏꯃꯥꯟꯅꯕꯤ